ꯇꯥꯕ꯭ꯔꯥ
ꯇꯥꯏ ꯇꯥꯏ ꯑꯩꯒꯤꯗꯤ ꯁꯦꯡꯕ꯭ꯔꯣ
ꯑꯩ ꯑꯩꯒꯤꯗꯤ ꯁꯦꯡꯕ꯭ꯔꯣ
ꯁꯦꯡꯉꯦ ꯍꯧꯖꯤꯛꯇꯤ
ꯑꯣꯈꯦ
ꯑꯧꯈꯦ ꯑꯗꯣ ꯉꯁꯤꯗꯤ ꯑꯉꯥꯡ ꯁꯦꯟꯅꯔꯒ ꯑꯗꯨꯝ ꯂꯩꯕꯅꯦ
ꯂꯩꯒꯅꯤ ꯅꯨꯡꯇꯤꯒꯤ ꯁꯦꯟꯅꯩ
ꯑꯣꯈꯦ ꯋꯥꯕ꯭ꯔꯣ
ꯋꯥꯕ꯭ꯔꯣ
ꯋꯥꯏꯌꯦ ꯋꯥꯏꯌꯦ ꯈ꯭ꯋꯥꯡ ꯅꯥꯏꯌꯦ
ꯍꯧꯖꯤꯛꯇꯒꯤ ꯈꯣꯡ ꯅꯥꯔꯗꯤ ꯅꯪ ꯅꯦꯛꯁ ꯇꯥꯏꯝ ꯑꯉꯥꯡ ꯂꯩꯒ꯭ꯔꯗꯤ ꯇꯠꯂꯅꯤ ꯅꯪꯗꯤ
ꯈꯪꯗ꯭ꯔꯦ ꯋꯥꯏꯌꯦ
ꯅꯪꯗꯤ ꯑꯉꯥꯡ ꯀꯌꯥ ꯂꯩꯅꯤꯡꯕ꯭ꯔꯣ
ꯎꯝ ꯊ꯭ꯔꯤ
ꯃꯤꯅꯤꯃꯝꯔꯣ ꯃꯦꯛꯁꯤꯃꯝꯔꯣ ꯊ꯭ꯔꯤ ꯍꯥꯏꯁꯦ ꯌꯥꯝꯔꯕꯗꯔꯣ ꯅꯠꯇ꯭ꯔꯒ ꯌꯥꯝ
ꯆꯞ ꯆꯥꯔꯦ ꯎꯝ
ꯑꯁ ꯑꯗꯨꯗꯤ ꯑꯦꯛꯖꯦꯛ ꯊ꯭ꯔꯤꯗꯤ ꯗꯥꯎ ꯑꯃꯅꯤꯅꯦ
ꯊ꯭ꯔꯤꯅ ꯌꯥꯔꯦꯗ ꯍꯧꯖꯤꯛꯀꯥꯟꯗꯤ ꯇꯜꯂꯦ
ꯅꯨꯄꯥ ꯀꯌꯥ ꯅꯨꯄꯤ ꯀꯌꯥ
ꯎꯝ ꯅꯨꯄꯥ ꯑꯩꯒꯤ ꯅꯨꯄꯥ ꯄꯥꯝꯗꯦꯗ
ꯅꯨꯄꯥ ꯄꯥꯝꯗꯦꯕ ꯂꯣꯏꯔꯦ
ꯅꯨꯄꯥꯅꯤ ꯅꯨꯄꯤꯒꯤꯃ ꯑꯥꯗꯗꯨꯁꯨ ꯅꯨꯉꯥꯏꯇꯦꯅꯦ ꯅꯩ ꯎꯝ ꯃꯔꯤ ꯃꯔꯤ ꯑꯣꯏꯔꯅꯤ ꯃꯔꯤ ꯅꯨꯄꯥ ꯑꯅꯤ ꯅꯨꯄꯤꯅꯤ
ꯑꯩꯗꯤ ꯌꯥꯝꯔꯕꯗ ꯅꯨꯄꯥ ꯑ ꯅꯨꯄꯥ ꯌꯦ ꯌꯥꯝ-ꯌꯥꯝꯅꯕꯗ ꯃꯉꯥ ꯌꯥꯝꯗ꯭ꯔꯕꯗ ꯑꯍꯨꯝ ꯉꯝꯒꯦꯔꯣ ꯉꯝꯒꯦꯔꯣ
ꯐꯤꯛꯁ ꯀꯨꯔꯤ
ꯃꯉꯥ ꯉꯝꯒꯗ꯭ꯔꯣ ꯅꯪꯕꯣ
ꯍꯥꯏ ꯍꯥꯏ
ꯍ ꯍꯟꯗꯛꯀꯤ ꯅꯨꯄꯤꯁꯤꯡꯁꯦ ꯍꯟ-ꯍꯟꯗꯛꯀꯤ ꯅꯨꯄꯤꯁꯤꯡꯖꯦ ꯁꯣꯜꯂꯦ ꯍꯥꯏꯕꯅꯤꯅ ꯑꯣꯄ꯭ꯔꯦꯁꯟꯒꯨꯝꯕ ꯂꯩꯕꯅꯤꯅ
ꯑꯁ ꯁꯣꯂꯦ ꯀꯥꯏ
ꯀꯤꯕꯖꯥꯠꯅꯤ ꯅꯪꯁꯤ
ꯅꯠꯇꯦꯗ
ꯑꯗꯨꯗꯤ ꯃꯉꯥ ꯆꯞ ꯆꯥꯔꯦ
ꯎꯝ ꯌꯦꯡꯉꯣꯅꯦ
ꯌꯥꯏꯌꯦ ꯑꯦ ꯑ ꯀꯩꯅꯣ
ꯌꯥꯏꯌꯦ ꯒꯥꯏ ꯅꯪꯗꯤ ꯁꯟ ꯆꯥꯕ꯭ꯔꯥ ꯁꯟ ꯅꯪ ꯁꯟ ꯆꯥꯗꯦ
ꯍꯥꯥ
ꯁꯟ ꯆꯥꯕ꯭ꯔꯥ ꯁꯟ
ꯅꯈꯣꯟ ꯁꯦꯡꯗ꯭ꯔꯦ ꯑꯃꯨꯛꯀ
ꯑꯣꯁ ꯁꯦꯡꯕ꯭ꯔꯥ ꯍꯨꯖꯤꯛꯇꯤ
ꯁꯦꯡꯉꯦ ꯁꯦꯡꯉꯦ ꯇꯥꯏ
ꯑ ꯕꯤꯐ ꯆꯥꯕ꯭ꯔ ꯍꯥꯏꯕ ꯁꯟ
ꯁꯟꯁꯥ ꯆꯥꯏꯌꯦ ꯌꯥꯝ ꯆꯥꯅꯤꯡꯗꯦ ꯑꯩ ꯌꯥ ꯅꯥꯏ ꯁꯟ ꯆꯥꯕ ꯗꯨꯝ ꯌꯥ ꯅꯥꯏ ꯁꯦꯡꯕꯩ ꯑꯩꯗꯤꯀꯣ
ꯑꯩꯗꯤ ꯁꯟ ꯆꯥꯕꯁꯦ ꯌꯥꯝ ꯀ꯭ꯔꯤꯕ ꯊꯣꯡꯕꯗꯣ ꯄꯨꯡ ꯑꯍꯨꯝ ꯃꯔꯤ ꯊꯣꯡꯉ ꯆꯥꯕꯗꯣ ꯗꯨꯅ ꯍꯥꯎꯋꯦ ꯃꯨꯁꯂꯤꯝ ꯍꯣꯏꯒꯤꯗꯣ
ꯑꯣ ꯃꯣꯏꯒꯤ ꯏꯟꯖꯥꯡ ꯊꯣꯡꯗꯨꯀꯣ
ꯃꯨꯁꯂꯤꯝ ꯀꯤꯠꯆꯟꯗꯅꯦꯅꯦ ꯑꯁ ꯄꯥꯝꯕꯗꯣ ꯑꯩꯅ
ꯎꯝ ꯑꯗꯨꯗꯤ ꯃꯨꯁꯂꯤꯝ ꯅꯨꯄꯤ ꯑꯣꯏꯅ ꯂꯧꯔꯒꯦꯔꯣ
ꯑꯗꯨꯗꯤ ꯌꯥꯔꯣꯏꯌꯦ ꯅꯍꯟ ꯅꯍꯥꯟ ꯁꯛ ꯐꯖꯩꯅ ꯅꯨꯄꯤ ꯑꯃ ꯈꯥꯏꯔꯝꯕ ꯑꯗꯣ ꯑꯗꯨ ꯑꯣꯏꯔꯝꯕ ꯑꯗꯨꯗꯒꯤ ꯃꯣꯏꯗꯤ ꯃꯄꯥꯟꯒꯤ ꯃꯤ ꯂꯨꯍꯣꯡꯗꯦꯅ ꯍꯥꯏ
ꯑꯧꯋꯣ
ꯀꯣꯏꯖꯨ ꯀꯣꯏꯗꯦꯗ ꯅꯪ ꯋꯥꯔꯤ ꯁꯥꯟꯅꯕꯅꯤꯗ
ꯎꯝ
ꯑꯗꯣ ꯍꯟꯗꯛꯇꯤ ꯈ꯭ꯔꯗꯤ ꯇꯣꯉꯥꯜꯂꯦꯗꯅ ꯃꯣꯏꯁꯨ ꯀꯣꯏꯕꯁꯨ ꯌꯥꯎ ꯃꯥꯜꯂꯦ ꯑꯗꯣ ꯃꯤ ꯑꯌꯥꯝꯕ ꯃꯤꯁꯤꯡꯁꯦ ꯀꯣꯏꯗꯕ ꯃꯥꯜꯂꯦ
ꯑꯣ
ꯑꯗꯣ ꯃꯣꯏ ꯌꯦꯟꯖꯥꯡꯗꯤ ꯍꯥꯎꯋꯦ ꯕꯤꯔꯌꯥꯅꯤꯒꯨꯝꯕ ꯃꯣꯏꯅ ꯌꯦꯟꯁꯥ ꯊꯣꯡꯕ ꯕꯤꯐ ꯊꯣꯡꯕ
ꯍ
ꯑꯃꯨꯛꯀ ꯃꯣꯏꯁꯦ ꯑꯣꯛꯁꯥ ꯆꯥꯗꯕꯅꯤ ꯂꯩꯇꯦ ꯑꯩ ꯌꯨꯝ ꯌꯨꯝ ꯕꯔꯥꯗ ꯂꯩ
ꯎꯝ ꯍꯣꯁꯇꯦꯜ ꯂꯩꯕ ꯂꯩ ꯍꯣꯁꯇꯦꯜꯗ
ꯑꯩꯗꯤ ꯅꯀꯣꯟꯕꯨ ꯁꯦꯡꯗ꯭ꯔꯦ
ꯑꯩꯅ ꯋꯥꯔꯤ ꯁꯥꯟꯅꯕꯗ
ꯑꯥ
ꯍꯣꯁꯇꯦꯜꯗ ꯂꯩꯌꯦ ꯍꯥꯏꯕ ꯃꯤ ꯑꯃ ꯊꯦꯡꯅꯩꯕꯀꯣ
ꯑꯣ
ꯑꯗꯨꯒꯤ
ꯑꯣꯀꯦ ꯀꯩꯅꯣꯗꯨꯔꯣ ꯑꯥ ꯑꯣꯀꯦ ꯑꯣꯀꯦ
ꯀꯩꯅꯣ
ꯈꯪꯗꯦ ꯑꯩꯁꯨ
ꯑꯦ
ꯈꯪꯗꯦ ꯁꯤꯁꯇꯔ
ꯎꯝ ꯎꯁꯤꯠꯇꯦꯕ ꯑꯩꯅ ꯍꯥꯏꯕꯗꯤ ꯅꯪ ꯒ꯭ꯌꯥꯟ ꯇꯥꯗꯔꯒ ꯑꯗꯨꯒ ꯁꯤꯁꯇꯔꯒ ꯍꯥꯏꯌꯦ ꯌꯥꯕ꯭ꯔꯣ ꯍꯥꯏꯕꯅꯦ ꯑꯩꯅ ꯅꯥꯏꯟ ꯊꯝꯕꯗꯣ
ꯑꯣ
ꯑꯗꯨꯒꯤ ꯒ꯭ꯌꯥꯟ ꯇꯥꯔꯔꯣꯏꯗ꯭ꯔꯥ ꯍꯥꯏꯔꯒ ꯌꯥꯕ꯭ꯔꯣ ꯍꯥꯏꯕꯅꯤ ꯅꯪꯗꯤ ꯕ꯭ꯔꯣ ꯍꯥꯏꯅ ꯇꯥꯔꯦ ꯐꯔꯦ ꯐꯔꯦ
ꯑꯩꯗꯤ ꯕ꯭ꯔꯣꯖꯣꯟ ꯇꯧꯈ꯭ꯔꯕꯅ
ꯐꯔꯦ ꯐꯔꯦ ꯅꯪꯉꯣꯟꯗ ꯕ꯭ꯔꯣ ꯀꯧꯕꯤꯔꯒꯦ ꯕ꯭ꯔꯣ ꯌꯥꯝ ꯄꯥꯝꯕꯅꯤꯅ
ꯅꯪ ꯅꯪ ꯕ꯭ꯔꯣꯖꯣꯟ ꯇꯧꯗꯅ ꯅꯪ ꯀ꯭ꯂ꯭ꯦꯔꯤꯐꯥꯏ ꯇꯧꯈ꯭ꯔꯗꯨꯗꯤ ꯁꯣꯔꯤ ꯑꯩ ꯁꯤꯁꯇꯔ ꯂꯧꯊꯣꯛꯈ꯭ꯔꯒꯦ
ꯑꯣ ꯑꯣ ꯍꯣ ꯍꯣ ꯍ ꯎꯝ ꯕ꯭ꯔꯣ ꯁꯤꯁꯇꯔ ꯄꯥꯝꯃꯗꯤ ꯕ꯭ꯔꯣ ꯀꯧꯕꯤꯔꯛꯇꯨꯢꯕ ꯗꯗꯥ ꯍꯥꯏꯅꯀꯣ ꯅꯪꯒꯤ ꯈꯨꯟꯒꯤ ꯂꯣꯟꯗ ꯗꯗꯥꯗꯣ ꯅꯪꯅꯦ ꯁꯤꯁꯇꯔ ꯀꯧꯕꯅꯤꯅ ꯑꯣꯜꯂꯒꯦ ꯁꯤꯅꯦ ꯑꯩꯗꯤ
ꯁꯥꯎꯒꯥꯟꯕꯁꯤꯗꯤꯒꯣ
ꯑꯦ
ꯅꯪ ꯁꯝꯃꯔ ꯅꯪꯒꯤꯗꯃꯛꯇ ꯁꯝꯃꯔ ꯄꯥꯝꯕ꯭ꯔꯥ ꯋꯤꯟꯇꯔ ꯄꯥꯝꯕ꯭ꯔꯥ ꯑꯇꯣꯞꯄ ꯑꯇꯣꯝꯒ ꯁ꯭ꯄ꯭ꯔꯤꯡ ꯌꯥꯎꯗꯕꯤ ꯍꯥꯥ
ꯋꯤꯟꯇꯔꯅꯤ ꯋꯤꯟꯇꯔ
ꯑꯠꯆꯥ ꯋꯤꯟꯇꯔꯒꯤ ꯃꯤꯅꯤꯅꯦ
ꯅꯠꯇꯦ ꯌꯥꯝ ꯁꯥꯏꯌꯦꯕ ꯁꯃꯔꯖꯦ ꯁꯥꯒꯅꯤꯌꯦ ꯋꯤꯟꯊꯥꯔꯗꯁꯨ ꯁꯥꯏꯌꯦ
ꯎꯝ
ꯑꯗꯨꯒ ꯗ꯭ꯔꯦꯁ ꯑꯁꯥꯡꯕ ꯍꯥꯞꯄꯁꯨ ꯌꯥꯝ ꯁꯥꯏꯌꯦ ꯋꯤꯟꯇꯔꯗꯗꯤ ꯎꯝ ꯃꯩ ꯀꯦꯕꯁꯨ ꯐꯝꯕ ꯅꯨꯡꯉꯥꯏꯌꯦ ꯑꯗꯨꯒ ꯐꯤꯔꯣꯟ ꯑꯁꯥꯕ ꯍꯥꯞꯄꯒꯁꯨ ꯅꯨꯡꯉꯥꯏꯌꯦ ꯐꯃꯨꯡꯗ ꯕ꯭ꯂꯦꯡꯀꯦꯠ ꯏꯜꯂꯒ ꯇꯨꯝꯕꯁꯨ ꯅꯨꯡꯉꯥꯏꯌꯦ
ꯅꯨꯡꯉꯥꯏꯗꯤ ꯅꯨꯡꯉꯥꯏꯌꯦ ꯑꯗꯣ ꯀꯣꯏꯊꯣꯛꯄꯒꯨꯝꯕꯗꯤ ꯁꯝꯃꯔꯁꯨ ꯅꯨꯡꯉꯥꯏꯗ
ꯌꯥꯝ ꯁꯥꯕꯗꯨꯗꯀꯣ ꯇꯜꯂꯦ
ꯁꯤꯒꯤꯁꯦ ꯁ꯭ꯄꯤꯀꯔ ꯁ꯭ꯄꯤꯀꯔꯒ ꯁꯥꯏꯂꯦꯟ ꯑ ꯀꯔꯤꯕ ꯁ꯭ꯄꯤꯀꯔꯒ ꯂꯧꯊꯣꯛꯄ ꯍꯥꯞꯄꯅꯤꯉꯥꯏ ꯂꯩꯔꯗꯤ ꯆꯞ ꯆꯥꯒꯅꯤꯅꯦ
ꯀꯔꯤꯒꯤ
ꯑꯗꯨꯝ ꯚꯣꯏꯁꯁꯦ ꯁꯦꯡꯕ ꯁꯦꯡꯗꯕ ꯑꯗꯨꯒ ꯅꯦꯝꯊꯥꯕ ꯋꯥ ꯑꯃꯨꯛꯀ ꯂꯥꯎꯠ ꯁ꯭ꯄꯤꯀꯔꯒꯨꯝ ꯂꯧꯊꯣꯛꯄꯗ ꯋꯥꯏꯌꯦꯕ
ꯑꯣ ꯑꯗꯨꯃꯥꯏꯅꯗꯤ ꯑꯣꯏꯌꯦ
ꯅꯪꯒꯤꯗꯤ ꯀꯔꯤꯁꯨ ꯇꯧꯗꯕ꯭ꯔꯣ
ꯇꯧꯋꯦꯅ
ꯑꯣ ꯑꯣꯈꯦ
ꯑꯩꯗꯤ ꯑꯦꯌꯔꯕ꯭ꯔꯦꯠ ꯄꯨꯗꯤ ꯍꯥꯞꯄꯦ
ꯑꯩꯅ ꯏꯌꯔꯚꯁ ꯍꯥꯞꯕꯒ ꯁꯦꯡꯗꯦ ꯍꯥꯏꯔꯛꯀꯅꯤ ꯑꯩꯒꯤ ꯏꯌꯔꯚꯁꯇꯣ ꯕꯔꯥ ꯂꯩꯕꯁꯨ ꯅꯠꯇꯦ ꯋꯥꯆꯦꯞꯇ ꯀꯣꯜ ꯇꯧꯔꯗꯤ ꯑꯗꯨꯝ ꯌꯥꯕꯅꯤꯗ ꯇꯣꯞꯄ ꯀꯣꯜ ꯅꯣꯔꯃꯦꯜ
ꯌꯥꯏꯌꯦ ꯑ
ꯑꯅꯤꯃꯛ ꯌꯥꯕꯅꯤꯗ ꯋꯥꯏ ꯐꯥꯏ ꯉꯁꯤꯗꯤ ꯌꯥꯔꯕꯣ ꯅꯪꯒꯤ
ꯑ ꯈꯪꯗꯦ ꯑꯌꯨꯛꯇꯗꯤ ꯌꯥꯍꯧꯗꯦ
ꯑꯣ
ꯑꯗꯨ ꯈꯪꯗꯦ ꯍꯣꯔꯦꯟ ꯅꯨꯡꯗꯥꯡ ꯀꯃꯥꯏꯅ ꯇꯧꯕ꯭ꯔꯥ ꯑꯈꯣꯏꯗꯤ ꯅꯨꯡꯗꯥꯡꯗꯗꯤ ꯅꯨꯡꯉꯥꯏꯇꯦꯕꯀꯣ ꯐꯦꯟ ꯃꯈꯣꯟꯗꯨꯅ
ꯎꯝ
ꯑꯣ ꯂꯥꯎꯠ ꯁ‍꯭ꯄꯤꯀꯔ ꯊꯝꯕꯗ ꯉꯛꯇ ꯇꯥꯕ ꯃꯥꯜꯂꯦ ꯂꯥꯎꯠ ꯁ꯭ꯄꯤꯀꯔ ꯊꯝꯗ꯭ꯔꯗꯤ ꯇꯥꯗꯕ ꯃꯥꯜꯂꯦ
ꯑꯣꯈꯦ
ꯑꯗꯣ ꯍꯣꯔꯦꯟ ꯅꯨꯡꯗꯥꯡ ꯌꯦꯡꯉꯁꯦ ꯅꯪꯁꯨ ꯂꯥꯏꯔꯤꯛ ꯄꯥꯗꯦ ꯄꯥꯕ꯭ꯔ ꯉꯔꯥꯡ
ꯉꯔꯥꯡ ꯄꯥꯗꯦ ꯑꯩ ꯉꯁꯤꯗꯤ ꯄꯥꯔꯅꯤ ꯉꯁꯤ ꯉꯁꯤꯗꯤ ꯄꯥ ꯅꯨꯡꯊꯤꯟꯁꯨ ꯄꯥꯅꯤ ꯉꯥꯔꯥꯡꯁꯨ ꯄꯥꯅꯤ
ꯎꯝ ꯑꯗꯨꯃꯥꯏꯅ ꯄꯥꯔꯣ
ꯎꯝ
ꯅꯪ ꯅꯪꯅ ꯂꯥꯏꯔꯤꯛ ꯄꯥꯕꯗ ꯑꯩ ꯑꯇꯣꯞꯄ ꯑꯃꯨꯛ ꯆꯥꯟꯁ ꯂꯧꯍꯧꯔꯒꯦ
ꯆꯥꯟꯁ ꯂꯧꯔꯣ ꯂꯧꯔꯣ ꯂꯧ
ꯑꯗꯨꯅꯦ
ꯆꯥꯟꯁ ꯃꯥꯡꯂꯝꯅꯤ ꯑꯗꯨꯃꯥꯏꯅ ꯍꯥꯏꯔꯗꯤ ꯅꯪ
ꯑꯩ ꯑꯩꯒ ꯑꯩꯒ ꯋꯥꯔꯤ ꯁꯥꯕꯁꯤ ꯅꯪ ꯆꯥꯟꯁ ꯃꯥꯡꯅꯕꯅꯤꯕ
ꯑꯁ ꯑꯁ ꯑꯁ ꯋꯥꯔꯤꯗꯤ ꯅꯪꯁꯨꯨ ꯆꯥꯟꯁ ꯂꯧꯔꯤꯗꯨꯗꯤ ꯉꯔꯥꯡ ꯅꯨꯡꯗꯥꯡ
ꯑꯁ ꯅꯪꯒꯤꯁꯤꯗꯤ ꯑꯥ ꯔꯤꯚꯦꯟꯁꯀ ꯃꯥꯟꯕ
ꯑꯦ ꯅꯪꯁꯨ ꯆꯥꯟꯁ ꯂꯧꯔꯦ ꯑꯗꯨꯗꯤ ꯑꯩꯁꯨ ꯂꯧꯕ ꯌꯥꯏꯅ
ꯂꯧ ꯂꯧ ꯂꯧ
ꯑꯗꯨꯅꯦꯕ ꯑꯗꯨ ꯈꯔ ꯈꯔ ꯂꯧꯗ꯭ꯔꯗꯤ ꯌꯥꯗꯕ ꯌꯥꯗ꯭ꯔꯦ
ꯆꯥꯟꯁ ꯂꯧꯔꯁꯨ ꯑꯩꯕꯨꯗꯤ ꯁꯥꯎꯍꯟꯒꯅꯨꯍꯦ ꯁꯥꯎꯔꯗꯤ ꯑꯩ ꯂꯥꯛꯀꯅꯤ ꯑꯗꯨꯗ
ꯑꯦ ꯏꯁ ꯁꯥꯎꯕꯕꯨ ꯍꯩꯕ꯭ꯔꯣ
ꯍꯩꯇꯦꯗ ꯑꯩ ꯁꯥꯎꯔꯗꯤ ꯅꯪ ꯀꯄꯀꯅꯤꯗ
ꯑꯣ
ꯀꯤꯕ꯭ꯔꯣ
ꯀꯤꯗꯦ ꯈꯪꯗꯦ
ꯀꯤꯗꯦ ꯈꯪꯗꯦ ꯑꯗꯨꯗ ꯅꯪꯁꯦ ꯈꯔ ꯈꯔꯗꯤ ꯆꯤꯡꯅꯕꯖꯥꯠꯅꯤꯅꯦ
ꯃꯤꯗꯣ ꯌꯥꯝ ꯈꯪꯗ꯭ꯔꯤꯕꯗꯤꯅ ꯑꯩꯁꯨ ꯍꯥꯏꯕꯗꯤ ꯉꯝꯗꯦꯅ ꯅꯪ ꯑꯐ ꯐꯕ꯭ꯔ ꯇꯕ꯭ꯔꯥ ꯅꯪꯁꯨ ꯑꯩꯒꯤ ꯃꯔꯝꯗ ꯈꯪ ꯈꯪꯗ꯭ꯔꯤ ꯉꯔꯥꯡꯒꯇ ꯊꯦꯡꯅꯕꯅꯦ
ꯑꯩꯗꯤ ꯐꯠꯇꯕꯅꯤꯗ ꯑꯐꯕ ꯁꯥꯕꯅꯤꯗ ꯑꯩꯗꯤ
ꯋꯥꯎ ꯑꯗꯨꯗꯤ ꯑꯩꯁꯨ ꯐꯠꯇꯦ
ꯅꯪꯗꯤ ꯐꯔꯤ
ꯌꯥꯥꯏꯅ ꯑꯩꯗꯤ ꯐꯠꯇꯕꯤꯅꯦ
ꯅꯪꯗꯤ ꯅꯪꯗꯤ ꯐꯩꯗ ꯑꯩ ꯑꯩꯅ ꯐꯠꯇꯕꯅꯤꯗ ꯑꯩꯗꯤ ꯑꯗꯨꯝ ꯋꯥꯔꯤ ꯁꯥꯕꯗ ꯅꯪꯕꯨ ꯈꯔ ꯀꯕꯩ ꯊꯥꯎ ꯇꯩꯔꯒꯀꯣ
ꯑꯣ ꯑꯣ ꯑꯣ
ꯊꯥꯎ ꯇꯩꯔꯒ ꯅꯪꯕꯨ ꯈꯔ ꯀꯔꯤ ꯍꯥꯏꯒꯗ꯭ꯔ ꯈꯪꯗꯦꯅꯦ ꯊꯥꯎ ꯇꯩꯔꯒ ꯅꯪ ꯅꯪꯕꯨ ꯅꯪꯒꯤ ꯋꯥꯈꯜꯗꯣ ꯈꯔ ꯑꯩꯅ ꯆꯤꯡꯉꯒ ꯁꯦꯝꯅꯤꯡꯉꯥꯏ ꯇꯧꯕꯅꯤꯗ
ꯑꯥ
ꯑꯗꯣ ꯅꯪꯁꯨ ꯅꯨꯡꯉꯥꯏꯕꯅꯤꯅ ꯅꯪꯁꯨ ꯆꯞ ꯃꯥꯟꯅꯔꯕꯣ
ꯑꯥ ꯃꯥꯅꯔꯦ
ꯑꯁ ꯂꯣꯏꯔꯦꯗꯤ ꯐꯥꯒꯤ ꯇꯧꯔꯝꯕꯅꯦ
ꯑꯩꯅ ꯐꯥꯒꯤ ꯇꯧꯔ ꯅꯪꯅ ꯑꯁꯦꯡ ꯑꯁꯦꯡꯕ ꯉꯥꯡꯉꯗꯤ ꯑꯩ ꯑꯩ ꯋꯥꯔꯅꯤ ꯑꯗꯨꯗꯤ
ꯍꯧꯖꯤꯛ ꯃꯇꯝꯗꯤ ꯑꯁꯦꯡꯕ ꯍꯥꯏꯒꯗꯕꯅꯤꯅꯦ
ꯎꯝ
ꯑꯁꯦꯡꯕ ꯍꯥꯏꯔꯒ ꯑꯁꯦꯡꯕ ꯍꯥꯏꯔꯒꯅ ꯋꯥꯔꯤ ꯁꯥꯕ ꯅꯨꯡꯉꯥꯏꯕꯅꯤ
ꯃꯥꯅꯦ ꯃꯥꯅꯤ
ꯑꯣꯀꯦ ꯑꯗꯨ ꯑꯣꯏꯔꯗꯤ
ꯑꯁ ꯌꯥꯝ ꯁꯥꯢꯑꯦ ꯅꯪ ꯅꯣꯡꯃꯗ ꯑꯣꯈꯦ ꯍꯥꯏꯕꯁꯦ ꯌꯥꯝꯃꯝꯒꯅꯤ ꯑꯩ ꯉꯁꯥꯏꯗꯒꯤ ꯅꯪꯒ ꯋꯥꯔꯤ ꯁꯅꯕꯗ ꯑꯣꯀ ꯁꯤꯦ ꯌꯥꯝꯈ꯭ꯔꯦ ꯍꯌꯦꯡꯗꯒꯤꯗꯤ ꯄꯥꯔꯒ ꯊꯝꯒꯦꯀꯣ
ꯑꯣꯀꯦꯁꯦ ꯐꯦꯕꯣꯔꯥꯏꯠ ꯋꯥꯔꯗꯅꯤꯅꯦ ꯃꯦꯟꯁꯤꯟꯕ ꯉꯝꯗ꯭ꯔꯕꯁꯤꯡꯗꯣ ꯑꯗꯨꯅ ꯃꯦꯟꯕꯅꯤꯅꯦ